ꯍꯜꯂꯣ
ꯑꯦ ꯇꯥꯔꯕꯣ
ꯇꯥꯔꯦ ꯑꯌꯨꯛꯇꯗꯤ ꯌꯥꯝ ꯅꯨꯡꯉꯥꯏꯌꯦ ꯁꯤꯗ ꯑꯌꯨꯛꯇ ꯉꯥꯛꯇ ꯁꯥꯅꯕꯅ ꯐꯔꯦ
ꯁꯥꯎ ꯁꯥꯎ ꯑꯩꯉꯣꯟꯗ ꯀꯌꯥꯝ ꯇꯧꯔꯛꯀꯦ ꯍꯥꯏꯅꯣ ꯇꯧꯔꯣ
ꯎꯝ ꯅꯪ ꯇꯧꯔꯒ ꯑꯩꯅ ꯑꯃꯨꯛ ꯇꯧꯔꯛ
ꯍꯥꯥ
ꯁꯤꯃ ꯇꯧꯒꯤꯒꯦ
ꯇꯧꯔꯛꯑꯣ
ꯎꯝ
ꯈꯔ ꯐꯔꯕꯣ ꯈꯣꯡ ꯍꯥꯝꯕꯗꯤ
ꯈꯔ ꯂꯦꯞꯈꯔꯦ
ꯎꯝ ꯌꯨꯝ ꯆꯠꯅꯤꯡꯉꯤ ꯌꯨꯝ ꯆꯠꯅꯤꯡꯉꯦ ꯇꯨꯝꯖꯨ ꯇꯨꯝꯅꯤꯡꯉꯦ ꯏꯁꯥꯁꯦ
ꯑꯩ ꯈꯜꯂꯤꯖꯦ ꯍꯥꯅꯨꯕꯤ ꯃꯥꯅ ꯂꯨꯄꯥ ꯊꯥ ꯊꯥꯗ ꯒꯩꯁꯨꯨ ꯁꯤꯡꯒꯠꯄ ꯉꯝꯃꯣꯏꯕ
ꯉꯝꯃꯣꯏꯌꯦ
ꯑꯗꯨꯅ ꯁꯦꯟꯗꯣꯏꯒ ꯁꯂꯦꯞꯅ ꯃꯊꯦ ꯐꯥ ꯑ ꯌꯧꯒꯤꯗꯣꯏꯅꯦ ꯑꯩ ꯈꯪꯉꯕꯅꯦ
ꯑꯇꯧꯕ ꯑꯩꯈꯣꯏ ꯃꯥꯗꯤꯅꯦ ꯑꯥ ꯀꯃꯥꯏ ꯍꯥꯏꯅꯤ ꯀꯔꯤ ꯍꯥꯏꯅꯤ ꯃꯥꯅ ꯑꯗꯨ ꯇꯧꯔꯁꯨꯅꯦ ꯆꯤꯆꯦ ꯑꯈꯣꯏꯅ ꯁꯤ ꯑꯈꯣꯏꯅ ꯀꯩꯅꯣ ꯇꯧꯅꯤꯡꯕꯒꯤ ꯃꯌꯥꯏꯗ ꯃꯥ ꯑꯗꯨꯝ ꯀꯩꯅꯣ ꯇꯧꯗꯣꯏꯅꯤꯖꯦ ꯈꯪꯉꯤꯅꯦꯕꯀꯣ ꯑꯗꯨꯒꯤꯅꯦꯕ ꯈꯪꯉꯥꯕ ꯇꯧꯖꯖꯥꯅꯣ ꯑꯩꯅ ꯑꯃꯨꯛ ꯃꯨꯛ ꯉꯥꯡꯉꯀꯥꯟꯗꯗꯤ ꯊꯤ ꯊꯤꯅ ꯉꯥꯡꯕꯤꯔꯝꯅꯤꯕ ꯃꯥ
ꯎꯝ ꯁꯦꯟꯗꯣꯏꯅ ꯁꯦꯂꯦꯞꯅ ꯑ ꯌꯧꯒꯤꯗꯣꯏꯅꯦ ꯃꯥ
ꯃꯥ ꯃꯥ ꯀꯩꯅꯣ ꯍꯥꯏꯕꯅꯤꯗ ꯄꯩꯁꯥ ꯉꯥꯛꯇ ꯃꯃꯤꯠꯇꯨꯗ ꯎꯏ ꯑꯕ
ꯍꯨꯝ
ꯃꯃꯧꯗ ꯑꯩ ꯑꯩ ꯍꯥꯏꯕꯤ ꯑꯩ ꯑꯩ ꯍꯥꯏꯕꯤ ꯖꯤꯔꯥ ꯑꯩ ꯍꯥꯏꯕꯤꯖꯤꯔꯥ ꯈꯪꯗꯦ ꯅꯪꯅ ꯂꯣꯏ ꯇꯧꯔꯣ ꯅꯃꯧ ꯅꯨꯄꯤꯒ ꯅꯆꯥꯅꯨꯄꯥꯒꯗꯨꯅ ꯑꯗꯨꯝ ꯅꯤꯡꯊꯧꯗꯧꯅ ꯊꯝꯕꯤꯔꯣ ꯅꯪꯅ ꯂꯣꯏ ꯁꯦꯕꯥ ꯇꯧꯕꯤꯔꯣ ꯆꯥꯛ ꯇꯒꯤ ꯏꯟꯖꯥꯡꯗꯒꯤ ꯀꯔꯤ ꯆꯥꯅꯤꯡꯉꯤ ꯑꯗꯨ ꯇꯧꯋꯤ ꯃꯣꯏ ꯌꯥꯅꯕ ꯑꯣꯏꯅ ꯑꯗꯨꯝ ꯌꯨꯝ ꯑꯗꯨꯗ ꯂꯩꯕ ꯌꯥꯅꯕꯒꯤ ꯇꯥꯏꯞꯇ ꯀꯃꯥꯏ ꯍꯥꯏꯅꯤ ꯑꯩ ꯍꯥꯏꯅꯤꯡꯉꯤꯖꯦ ꯀꯃꯥꯏ ꯍꯥꯏꯗꯣꯏꯅꯣ
ꯃꯤ ꯃꯌꯨꯝ ꯑꯥ ꯃꯤ ꯃꯌꯨꯝꯗꯒ ꯇꯥꯡꯉꯒ ꯂꯩꯔꯦ ꯑꯥ ꯃꯤ ꯃꯌꯨꯝꯗꯒ ꯇꯥꯡ
ꯅꯌꯨꯝ ꯅꯠꯇꯕꯅꯤꯅꯅꯦ ꯅꯆꯥꯅꯨꯞ ꯄꯥꯒ ꯅꯃꯧ ꯅꯨꯄꯤꯒꯗꯣ ꯀꯃꯥꯏ ꯍꯥꯏꯅꯤ ꯌꯥꯅꯕ ꯑꯗꯨꯝ ꯃꯊꯤꯕꯥꯎ ꯍꯦꯛ ꯆꯥꯟꯕꯤꯌꯣꯅꯅꯦ ꯑꯥ ꯍꯥꯏꯅꯤꯡꯉꯦ ꯅꯪꯒꯤꯗꯤ ꯅꯌꯨꯝꯖꯨ ꯅꯠꯇ꯭ꯔ ꯃꯥꯜꯂꯦꯅ ꯍꯥꯏꯅꯤꯡꯉꯛꯑꯦ
ꯎꯝ
ꯁꯃꯥ ꯍꯣꯏꯅ ꯃꯁꯤꯗꯩꯁꯤꯗ ꯃꯆꯥꯅꯨꯄꯥ ꯑꯈꯣꯏ ꯃꯥꯒ ꯌꯥꯝ ꯈꯦꯠꯅꯩꯗ ꯀꯩꯅꯣ ꯈꯪꯗꯦ ꯑꯈꯣꯏ ꯃꯥꯖꯦ ꯑꯗꯨꯝ ꯋꯥꯖꯖꯅꯨ ꯅꯨꯡꯁꯤꯗꯦ ꯌꯥꯝꯅ ꯀꯔꯥ ꯑꯃ ꯍꯦꯟꯃꯜꯂꯦ ꯌꯥꯝꯅ ꯃꯤꯗꯤ ꯑꯗꯨ ꯅꯍꯥꯟꯖꯨ ꯑ ꯀꯔꯤ ꯐꯧ ꯄꯦꯛꯏ ꯄꯧ ꯆꯦꯡꯖ ꯂꯩꯇꯕꯒꯤ ꯑꯗꯨ ꯑꯩꯈꯣꯏ ꯗꯥꯗꯤ ꯃꯈꯣꯡ ꯍꯥꯝ ꯊꯣꯛ ꯑꯅꯤꯂꯦꯟ ꯅꯪꯅ ꯉꯁꯤꯒꯤ ꯀꯌꯥ ꯁꯨꯔꯕ ꯑꯗꯨ ꯁꯨꯔꯕ ꯗꯥꯛꯇꯔ ꯃꯤꯅ ꯇꯥꯅꯤꯡꯉꯝꯅꯤ ꯇꯥꯅꯤꯡꯉꯝꯃꯣꯏꯁꯨ ꯈꯪꯗꯅ ꯈꯪꯗꯦ ꯑꯩꯅꯐꯧ ꯇꯥꯅꯤꯡꯗ꯭ꯔꯦꯕ ꯑꯩꯈꯣꯏ ꯗꯥꯗꯣ ꯈꯨꯝꯕ꯭ꯔꯥ ꯈꯨꯝꯗ꯭ꯕꯔꯥ ꯈꯪꯗꯦ ꯃꯤꯂꯟ ꯅꯪ ꯉꯁꯤꯒꯤ ꯀꯌꯥ ꯁꯨꯔꯕ ꯇꯧꯗꯕ ꯍꯣꯏ
ꯎꯝ
ꯆꯪꯖꯤꯜꯂꯒ ꯃꯊꯤꯒꯗꯣ ꯆꯥꯕꯤ ꯆꯣꯡꯉꯅꯤ
ꯌꯥꯝꯅ ꯃꯥꯅꯦꯀꯣ ꯀꯩꯅꯣꯃ ꯃꯥꯏ ꯋꯥꯈꯜꯗ ꯀꯩꯅꯣꯝ ꯇꯧꯋꯦ
ꯍꯌꯦꯡꯅꯦ ꯁꯤꯔꯝꯗꯥꯏꯗꯅꯦ ꯑꯣ ꯑꯩꯁꯦ ꯅꯥꯍꯜꯗꯩꯩꯁꯨ ꯐꯖꯅꯁꯨ ꯇꯧꯕꯤꯗꯦ ꯐꯖꯅ ꯇꯧꯕꯤꯅꯕꯅ ꯍꯧꯖꯤꯛꯅ ꯌꯥꯅꯕ ꯆꯠꯂꯤꯗꯅ ꯍꯌꯦꯡ ꯇꯧꯔꯀꯥꯟꯗ ꯑꯗꯨ ꯋꯥꯈꯟꯁꯨ ꯈꯜꯂꯔꯣꯏꯗ ꯑꯩꯈꯣꯏ ꯃꯥꯗꯤ ꯀꯩ ꯍꯥꯏꯗꯣꯏꯅꯣ ꯈꯪꯗꯦ ꯃꯥꯗꯤ ꯑꯗꯨ
ꯎꯝ
ꯌꯥꯝꯅ ꯈꯪꯗꯦ ꯑꯩꯈꯣꯏꯒꯤ ꯈꯟꯕ ꯃꯤ ꯅꯠꯇꯦꯕ ꯃꯥ ꯃꯆꯥ ꯅꯨꯨꯄꯥꯅ ꯍꯦꯟꯅ ꯃꯆꯥꯅꯨꯄꯥꯒ ꯑꯃ ꯃꯁꯨꯒꯗꯨ
ꯃꯆꯥꯅ ꯀꯔꯝꯕ ꯃꯤꯅꯣ ꯈꯪꯉꯕꯅꯤ ꯃꯥ ꯅꯥꯕꯗꯨꯗ ꯒ꯭ꯌꯥꯟ ꯇꯥꯎ ꯍꯥꯏꯕꯅꯤꯗ
ꯏꯕꯥꯅꯤꯒꯤ ꯋꯥꯔꯤꯁꯤ ꯀꯔꯤꯒꯤ ꯃꯩꯇꯩ ꯃꯌꯦꯛꯇ ꯏꯊꯣꯛꯄꯒꯤ ꯗꯨꯗꯤ ꯅꯣꯛꯅꯤꯡꯕꯅꯥ ꯁꯤꯔꯅꯤꯗꯥ
ꯑꯗꯣ ꯈꯪꯅꯕ ꯃꯤꯗ ꯇꯥꯒꯤꯗ꯭ꯔꯥ ꯈꯟꯕꯩ ꯋꯥꯅꯤꯗ
ꯍꯣꯏ ꯍꯣꯏ ꯑꯗꯨꯕꯨꯗꯤ ꯆꯨꯝꯃꯦ ꯍꯣꯏ ꯈꯪꯅ ꯍꯣꯏ ꯍꯣꯏ
ꯍꯪꯅꯖꯕꯃꯤꯗ ꯑꯣꯏꯗꯤ ꯐꯩ
ꯎꯝ ꯃꯤꯡ ꯄꯜꯂ ꯔꯣꯏꯁꯤ
ꯎꯝ
ꯑꯗꯨ ꯖꯤꯞ ꯖꯤꯞ ꯐꯥꯟꯗꯤ ꯍꯥꯟꯅ ꯊꯝ ꯍꯩꯌꯧ ꯊꯝꯗꯕ ꯆꯍꯤ ꯀꯨꯝ ꯀꯌꯥꯅꯣꯝ ꯁꯨꯔꯝꯒ ꯏꯆꯦ ꯅꯣꯏ ꯍꯩꯅꯧꯗꯨ ꯄꯥꯟꯕ ꯂꯣꯏꯔꯕꯣ
ꯂꯣꯏꯒꯔ꯭ꯦꯗꯥ
ꯑꯆꯧꯕꯥꯝ ꯄꯥꯜꯂꯀꯥꯟꯗ ꯍꯥꯏꯔꯛꯑꯣ ꯍꯦꯛꯄ ꯂꯥꯛꯀꯦ ꯍꯩꯅꯧ ꯁꯨ ꯍ
ꯑꯁ
ꯐꯤꯔꯣꯟ ꯎꯔꯦ ꯂꯩꯅꯤꯡꯉꯤ ꯒꯥꯔꯤ ꯎꯔꯦ ꯂꯩꯅꯤꯡ ꯉꯤ ꯂꯦꯞ ꯇꯣꯞ ꯎꯔꯦ ꯂꯩꯅꯤꯡꯉꯤ
ꯈꯪꯗꯦ ꯑꯩꯗꯤ ꯑꯩꯗꯤ ꯅꯪꯅ ꯊꯥꯏꯅ ꯀꯩꯅꯣ ꯇꯧꯒꯤꯕꯥ ꯄꯥꯃꯗꯨ ꯌꯥꯗ꯭ꯔꯕꯅꯤꯅ ꯑꯃ ꯂꯩꯅꯤꯡꯉꯦ ꯁꯝꯁꯨ ꯁꯏꯗꯅ ꯐꯖꯩ ꯑꯗꯨꯒ ꯁꯝꯁꯨ ꯀꯛꯅꯤꯡꯉꯤ ꯐꯣꯏ
ꯍꯧꯖꯤꯛ ꯑꯣꯟꯂꯥꯏꯟꯗꯩ ꯄꯨꯣꯠ ꯑꯝꯇ ꯀꯛꯄ ꯌꯥꯗꯦ ꯍꯥꯏꯕꯅꯤ
ꯏꯁꯨ ꯇꯣꯝꯕꯤ ꯑꯁ ꯀꯔꯤ ꯑꯩꯈꯣꯏ ꯆꯦꯗꯣ ꯃꯤꯁꯧ ꯉꯥꯛ ꯆꯡꯉꯦ ꯈꯪꯗꯦꯉꯣ ꯉꯁꯤꯗꯤ ꯀꯩꯝ ꯆꯠꯂꯔꯣꯏ
ꯎꯝ
ꯀꯅꯥꯅꯣ ꯅꯣꯏ ꯆꯤꯆꯦ ꯎꯝ ꯑꯩꯅ ꯋꯥꯔꯤ ꯃꯩꯇꯩ ꯃꯌꯦꯛꯀꯤ ꯏꯇꯣꯏꯉꯩꯗ ꯀꯩꯅꯣ ꯔꯤꯁꯔꯁ ꯇꯧꯕꯕꯨ ꯀꯩꯅꯣ ꯆꯅꯤꯉ ꯆꯠꯂꯅꯤ ꯆꯅꯤꯆꯥꯠ ꯆꯠꯂꯔꯣꯏ ꯀꯥꯏꯅ ꯇꯧꯕ ꯌꯥꯎꯏꯀꯣ ꯅꯪꯅ ꯅꯨꯡꯇꯤꯒꯤ ꯆꯠꯇ ꯌꯥꯗꯦꯒ ꯃꯣꯏ ꯍꯥꯏꯅꯩꯅꯦ ꯀꯩꯅꯣ ꯔꯤꯁꯔꯁ ꯇꯧꯕ ꯍꯥꯏꯁꯤ ꯆꯠꯅꯤꯡꯉ ꯆꯠꯅꯤ ꯆꯠꯅꯤꯡꯕ ꯇꯣꯛꯄꯅꯤ ꯀꯥꯏꯅ ꯌꯥꯎ
ꯀꯩꯅꯣ ꯑꯩ ꯅꯨꯡꯇꯤꯒꯤ ꯅꯉꯗ ꯆꯠꯂꯦ ꯍꯥꯏꯔꯕꯣ
ꯍꯥꯏꯗꯔꯤ
ꯎꯝ ꯀꯧꯔ ꯀꯧꯔꯒ ꯀꯅꯦ ꯆꯠꯂꯤꯁꯦ ꯑꯗꯦ ꯊꯕꯖꯤꯖ ꯊꯕꯖꯤꯖ ꯊ ꯀꯣꯏ ꯆꯁꯥꯅꯤ ꯉ ꯆ ꯇꯣꯛ ꯀꯅꯥꯅ ꯌꯥꯗꯦꯕꯗꯣ
ꯏꯆꯦ ꯍ ꯁꯝ ꯀꯦꯟꯕꯗ ꯀꯦꯝꯕꯗ ꯂꯣꯏꯔꯦ ꯀꯗꯤꯒꯤꯅꯣ ꯇꯧꯕꯤꯨꯁꯦ
ꯑꯩꯗꯤ ꯂꯋꯥꯏ ꯑꯝꯇ ꯌꯥꯎꯗ꯭ꯔꯦ ꯆꯤꯔꯥꯏ ꯑꯝꯇ ꯌꯥꯎꯗ꯭ꯔꯦ
ꯑꯗꯨ ꯀꯔꯤꯅꯣ ꯇꯩꯗꯨꯣꯏꯁ ꯑꯃ ꯑꯩꯈꯣꯏꯗꯣꯝ ꯆꯠꯂꯅꯤꯡꯗꯨꯝ ꯃ ꯁꯝꯗꯣ ꯑꯩꯈꯣꯏ ꯕꯣꯛꯇꯩ ꯍꯦꯟ ꯍꯦꯟꯖꯤꯟ ꯂꯧꯔꯥꯃꯦ ꯑꯗꯨ ꯍꯣꯏ ꯍꯧꯒꯠꯗꯦ ꯀꯃꯥꯏꯅ ꯇꯧ ꯀꯃꯥꯏ ꯀꯔꯤ ꯀꯔꯤ ꯄꯇꯥ ꯍꯥꯏꯗ ꯀꯩꯅꯣ ꯍꯥꯏꯌꯦ
ꯎꯝ
ꯑꯗꯨꯒ ꯌꯨꯕꯤ ꯊꯥꯎ ꯍꯩꯀ꯭ꯔꯨ ꯃꯍꯤ ꯑꯗꯨꯃꯥꯏꯅ ꯇꯧꯔ ꯇꯩ ꯍꯥꯏꯏꯑꯕ
ꯎꯝ
ꯅꯪꯟꯅ ꯇꯧꯔꯗꯤ ꯐꯩ ꯑꯩꯈꯣꯏ ꯂꯣꯟꯗꯣꯛꯏꯁꯤꯅꯅꯦ ꯐꯖꯅ ꯀꯩ ꯋꯥꯔꯤ ꯁꯥꯟꯅꯗꯣꯏꯅꯣꯁꯨ ꯀꯩꯅꯧꯗꯦ ꯁꯤꯜꯀꯤꯒꯗꯣ ꯇꯜꯂꯦꯗ ꯆꯤꯆꯦ ꯀꯣꯟ ꯇꯧꯕ ꯇꯧ ꯇꯟꯗꯅ ꯑꯩ ꯇꯧꯗ꯭ꯔꯔꯤ
ꯃꯥ ꯇꯧꯅꯩ ꯍꯥꯏꯕ꯭ꯔꯣ
ꯀꯗꯥꯏꯗꯒꯤ ꯇꯧꯅꯗꯣꯏꯅꯣ ꯑꯃ ꯄ꯭ꯔꯣꯐꯥꯏꯜ ꯇꯥꯛꯁ ꯈꯛꯇ ꯇꯧꯕ ꯉꯥꯏꯔꯤꯕꯅꯦ ꯑꯗꯨꯃꯇ ꯍꯥꯏꯗ꯭ꯔꯦ ꯑꯩ ꯏꯇꯝꯗ
ꯔꯤꯐ꯭ꯔꯦꯁ ꯇꯧꯕꯣ
ꯑꯗꯨ ꯋꯥꯔꯤ ꯁꯥꯟꯅꯔꯒ ꯀꯅꯥ ꯀꯅꯥ ꯋꯥꯔꯤ ꯁꯥ ꯍꯥꯏꯦ
ꯑꯩꯈꯣꯏ ꯃꯥꯒꯤ ꯇꯧꯔꯛꯄꯁꯤꯗꯗꯤ ꯌꯥꯏ ꯀꯩꯅꯣꯅꯦ
ꯅꯪꯉꯣꯟꯗ ꯇꯧꯕ ꯌꯥꯏ ꯗꯟꯗꯣꯅ ꯇꯧꯕ ꯌꯥꯏ
ꯑꯁ ꯍꯥꯏꯔꯔꯣꯏꯗ ꯇꯜꯂꯦ ꯑꯉꯥꯡꯗꯣ ꯄꯨꯡ ꯀꯌꯥ ꯀꯩꯅꯣ ꯀꯌꯥꯐꯧꯅ ꯁ꯭ꯀꯨꯜ ꯆꯠꯂꯒ ꯄꯨꯡ ꯃꯔꯤꯗꯩꯅ ꯀꯌꯥꯐꯧꯅ ꯀꯣꯆꯤꯡ ꯆꯠꯂꯦ ꯍꯥꯏꯔꯤ ꯌꯥꯝ ꯄꯥꯛ ꯁꯪꯗꯦ ꯍꯥꯏꯗꯨꯗ
ꯎꯝ
ꯍꯥꯏꯗ꯭ꯔꯦ ꯍꯥꯏꯁꯨ ꯊꯝꯗ꯭ꯔꯦ
ꯑꯁ ꯁꯝꯃꯔꯗꯨꯁꯨ ꯍꯥꯞꯄꯅꯤꯅ ꯁꯝꯃꯔ ꯄ꯭ꯔꯣꯐꯥꯏꯟ ꯇꯥꯁ ꯀꯝꯄ꯭ꯂꯤꯠ ꯑꯣꯏꯌꯨꯅꯣ ꯃꯉꯣꯟꯗ ꯀꯣꯠ ꯅꯪꯅ ꯆꯪꯉꯣꯕꯀꯣ
ꯑꯁꯤꯁꯦ ꯆꯪꯉꯔꯣꯏ ꯀꯔꯤꯅꯣ ꯃꯥ ꯌꯥꯎꯗ꯭ꯔꯁꯨ ꯌꯥꯔꯦ ꯌꯥꯔꯦ ꯑꯩ ꯍꯥꯏꯗꯦ ꯇꯧꯍꯌꯅꯣ ꯌꯥꯔꯦ ꯇ ꯍꯜꯋꯥꯅꯁꯦ ꯇ ꯍꯂꯋꯥꯅ ꯃꯥ ꯁꯝꯅꯕꯗꯅꯦ ꯅꯣꯏ ꯍꯌꯦꯡ ꯑꯩ ꯅꯣꯏꯅ ꯂꯩꯔꯒ ꯑꯗꯨꯗꯨ ꯍꯥꯏꯔꯛꯄꯗꯅꯦ ꯀꯃꯥꯏꯅ ꯍꯥꯏꯅꯤ ꯂꯩꯔꯨꯔꯕꯅꯤꯅ ꯀꯥꯏꯅꯕ ꯑꯗꯨꯝꯅꯦ ꯀꯩꯅꯣꯝ ꯇꯧꯔ ꯂꯩ ꯋꯥꯔꯒ ꯑꯩ ꯑꯗꯨꯝ ꯈꯪꯉꯁꯦ ꯙꯄꯥ ꯍꯥꯏꯕ ꯑꯝꯇ ꯊꯥꯖꯗ꯭ꯔꯦ ꯂꯥꯏꯔꯕ ꯂꯥꯏꯔꯕ ꯃꯉꯥꯜꯔꯒ ꯑꯗꯨꯝ ꯇꯩꯗꯣꯏ ꯀꯩꯗꯣꯏꯅꯣꯕ
ꯀꯆ ꯆꯩ ꯌꯥꯝꯅ ꯑꯗꯨ ꯃꯗꯅ
ꯑꯗꯨꯅꯦ ꯅꯨꯄꯤꯗꯨ ꯂꯩꯁꯥꯕꯤ ꯑꯗꯨꯅꯦ ꯑꯩꯗꯤ ꯈꯪꯗꯦ ꯈꯣꯏꯗꯣ ꯌꯥꯝ ꯆꯥꯎꯅꯤꯡꯉꯦ ꯈꯪꯗꯦ ꯆꯤꯟꯗꯤꯦ ꯑꯗꯨꯝ ꯍꯌꯦ ꯌꯦꯡ ꯇꯨꯅ ꯊꯤꯅꯤꯡꯉꯑꯦ ꯑꯗꯨꯣꯅꯦ ꯃꯥꯁꯨ ꯑꯗꯨꯝ ꯀꯔꯤ ꯂꯩ ꯍꯖꯅ ꯄꯠꯂ ꯅꯠꯇꯦ ꯅꯠꯇꯦ ꯃꯥꯗꯣ ꯀꯃꯥꯏ ꯍꯥꯢꯅꯤ ꯃꯁꯛ ꯃꯇꯧ ꯃꯁꯛꯀ ꯃꯇꯧꯒ ꯐꯖꯕ
ꯄꯤꯛꯇ꯭ꯔꯨ ꯄꯤꯛꯈꯩ
ꯅꯠꯇꯦ ꯂꯩꯁꯥꯕꯤ ꯑꯣꯏꯔꯁꯨ ꯀꯣꯏꯌꯣ ꯍꯥꯏꯕ ꯆꯤꯆꯦ
ꯆꯠꯂꯨꯍꯦ ꯅꯨꯄꯥꯗꯨ ꯅꯨꯄꯥꯗꯣ ꯀꯤꯟ ꯃꯨꯛ ꯋꯥꯡꯕꯗꯣ ꯀꯅꯥ ꯀꯣꯏꯕꯤꯗꯣꯢꯕ ꯑꯗꯨꯗ ꯌꯥꯅꯤ ꯌꯥꯔꯤꯕ ꯗ ꯈꯜꯂꯤꯁꯤꯦ
ꯃꯧ ꯑ ꯃꯧ ꯑꯃꯒ ꯃꯇꯨꯗꯨꯅ ꯍꯦꯟꯅ ꯑꯗꯨꯝ ꯃꯁꯛ ꯐꯖꯩ ꯑꯗꯨꯒ ꯃꯥꯅ ꯃꯇꯨꯒꯗꯨꯅ
ꯑꯩ ꯅꯠꯇꯦꯕ ꯍꯧꯖꯤꯛꯀꯤ ꯂꯥꯏꯔꯕ ꯋꯥꯔꯜꯗꯣ ꯃꯤꯗꯣ ꯄꯤꯛꯇ꯭ꯔꯨ ꯄꯤꯛꯄꯅꯦꯕ
ꯑꯦ ꯍꯥꯏꯕ ꯈꯪꯉꯦ ꯍꯥꯏꯕ ꯑꯗꯨꯕꯨꯗꯤ
ꯑꯗꯨꯗ ꯌꯥꯅꯤ ꯌꯥꯕꯤꯔꯛꯏꯕ ꯅꯨꯄꯤꯗꯨꯅ ꯍꯦꯟꯅ ꯉꯛꯈ꯭ꯔꯦ
ꯃꯥꯅꯦ ꯄꯩꯁꯥꯗꯣ
ꯎꯝ
ꯂꯩꯔꯝꯃꯣꯢ ꯑꯗꯨꯗꯤ ꯇꯧꯕ ꯌꯥꯗꯦ ꯍ ꯆꯤꯆꯦ
ꯎꯝ
ꯄꯤꯌꯦ ꯂꯥꯛꯕꯅꯤꯉꯕ ꯄ ꯍꯥ ꯍꯣꯏ ꯍꯣꯏ
ꯆꯥꯛ ꯆꯥꯔꯨꯔꯁꯦ ꯀꯧꯔꯛꯑꯕꯣ
ꯑꯧ ꯆꯥꯛꯀ ꯆꯥꯅꯤꯡꯗ꯭ꯔꯤꯗꯥ
ꯑꯩꯅ ꯊꯣꯡꯗ꯭ꯔꯤ ꯁꯣꯝꯗ
ꯊꯣꯡꯉꯣ ꯊꯣꯡꯅꯕꯥ ꯇꯧꯔꯣ
ꯎꯝ
ꯁꯤ ꯑꯉꯥꯡ ꯑꯅꯤꯁꯦ ꯌꯥꯝ ꯆꯔꯥꯡꯅꯩ ꯆꯤꯆꯦ ꯑꯩ ꯀꯥꯗ ꯆꯪꯉꯀꯥꯟꯗ ꯇꯧꯔꯛꯀꯦ
ꯉꯥꯢꯈꯣ ꯃꯤꯠꯅꯤꯠ ꯇꯔꯥꯅꯤꯊꯣꯢꯗꯤ ꯐꯥꯍꯟꯈꯤꯁꯤ
ꯑꯦ ꯇꯔꯥꯅꯤꯊꯣꯏ ꯐꯥꯁꯨ ꯐꯥꯗꯅ
ꯐꯥꯕꯅꯦ ꯃꯔꯊꯣꯏꯗ ꯇ ꯇꯔꯥꯊꯣꯏꯗ ꯆꯠꯄꯅꯤ ꯇꯔꯥꯊꯣꯏ ꯇꯪ ꯍꯦꯜꯂꯛꯑꯣ
ꯑꯦ ꯉꯁꯥꯏꯒꯤꯗꯨ ꯃꯤꯅꯤꯠ ꯇꯔꯥꯃꯥꯊꯣꯏꯒꯤꯗꯤ ꯌꯥꯔꯅꯤ
ꯐꯣꯟ ꯔꯦꯀꯣꯔꯗꯤꯡꯗꯣ ꯋꯥꯟ ꯑꯩꯠꯇꯤ ꯃꯤꯅꯤꯠꯁ ꯇꯧꯗꯗꯤ ꯁꯨꯗꯗꯤ ꯌꯥꯎꯗꯦ ꯌꯥꯗꯦ ꯅꯠꯇ꯭ꯔꯥ ꯍꯥꯏꯗꯨꯗꯤ
ꯍꯣꯏ ꯍꯣꯏ
ꯖꯦꯛꯁꯦ ꯐ ꯐ꯭ꯔꯥꯝꯁꯨ ꯌꯥꯎꯈ꯭ꯔꯕꯅꯤꯅ
ꯎꯝ
ꯀꯨꯏꯗꯦ ꯃꯤꯅꯠ ꯑꯃꯇꯪ ꯉꯥꯏꯔꯦ
ꯍꯥꯥ
ꯃꯤꯅꯠ ꯑꯃꯇꯪ ꯉꯥꯏꯔꯦ
ꯍꯣꯏ ꯏꯆꯦ ꯅꯪ ꯀꯩꯅꯣ ꯀꯩꯅ ꯍꯋꯥꯏ ꯔꯥꯖꯃꯥ ꯊꯣꯡꯕ ꯑꯃꯗꯤ
ꯑꯣ ꯃꯦꯂ ꯆꯅꯤꯦ ꯑ
ꯄꯥꯐꯣꯔꯒ ꯍꯧ ꯌꯥꯗ꯭ꯔꯣ
ꯄꯥꯐꯣꯔ ꯂꯩꯇꯦꯗ
ꯃ
ꯅꯍꯥꯟ ꯃꯥ ꯂꯥꯛꯄꯗ ꯑꯋꯥꯠꯄ ꯍꯪꯉꯦ ꯑꯩꯅ ꯈꯨꯝꯅꯅ ꯂꯩꯅ ꯍꯥꯏꯖꯟꯕꯅꯦ ꯃꯤ ꯌꯥꯋꯥ ꯇꯟꯅ
ꯎꯝ ꯇꯣꯟꯗꯣꯟꯗꯤ ꯉꯁꯤ ꯇꯧꯔꯛꯇ꯭ꯔꯕꯣ
ꯇꯧꯔꯛꯇ꯭ꯔꯦ ꯉꯁꯤ ꯋꯥꯔꯤ ꯁꯥꯗ꯭ꯔꯤ
ꯇꯧꯔ ꯃꯤꯅ ꯇꯧꯔꯛꯑꯒ ꯄꯪꯁꯥꯟꯗ ꯁꯥꯟꯅꯕ꯭ꯔ ꯈꯪꯗꯦ ꯑ
ꯑꯩꯅ ꯅꯃ ꯄꯤꯒꯤꯅꯦ ꯑꯩꯅ ꯄꯦꯟꯒꯤ
ꯆꯁꯔꯤ
ꯎꯝ
ꯑꯩꯅ ꯍꯧꯖꯤꯛꯇ ꯀꯩꯅꯣꯒꯤ ꯑꯩꯈꯣꯏ ꯁꯤꯗ ꯑꯉꯥꯡ ꯑꯅꯤ ꯂꯩꯕꯩ ꯄꯣꯝꯈꯛ ꯂꯧꯊꯧꯣꯔꯛꯑꯦ ꯍꯥꯏꯕꯗꯣ ꯃꯥꯅ ꯃꯉꯣꯟꯗ ꯇꯥꯔꯗꯤ ꯀꯃꯥꯏꯅ ꯇꯧꯅꯤ